ꯂ ꯍꯅ ꯇꯥꯕ꯭ꯔꯣ ꯍꯜꯂꯣ ꯇꯥꯕ꯭ꯔꯣ
ꯑ
ꯑꯦꯗꯣ ꯏꯅꯣ
ꯑꯁ ꯍꯧꯖꯤꯛ ꯗꯨꯀꯥꯟ ꯁꯪꯒꯦ ꯇꯧꯔꯒ ꯂꯩꯔꯦ
ꯑꯣ ꯃꯣꯏ ꯃꯄꯨꯗꯤ
ꯑꯣ ꯂꯩꯌꯦꯃ ꯉꯥꯏꯍꯥꯛꯇꯪ ꯄꯣꯊꯥꯒꯦ ꯍꯥꯏꯕꯀꯣ ꯅꯣꯏ ꯁꯪꯕ꯭ꯔꯥ ꯂꯩꯌꯦ
ꯀꯅꯥ ꯀꯅꯥ ꯂꯩꯒꯦ
ꯑ ꯍ ꯀꯅ ꯃꯨꯅꯒꯂꯏꯌꯦ ꯍꯥꯏ
ꯅꯤꯃ ꯂꯩ ꯂꯩꯕ꯭ꯔꯥ
ꯑ ꯂꯑꯌꯦ ꯂꯩꯑꯌꯦ
ꯑꯣ ꯑꯣ
ꯅꯤꯃꯛ ꯂꯩꯔꯒ ꯂꯩꯌꯦ
ꯑꯦ ꯐꯥꯏꯅꯥ
ꯎꯝ ꯍꯧꯖꯤꯗꯤ ꯁꯥꯗꯦꯗ
ꯅꯣꯏ ꯗꯨꯀꯥꯟꯗ ꯀꯩꯀꯩ ꯂꯩꯒꯦ
ꯑ ꯍꯣꯏ ꯗꯨꯀꯥꯟꯁꯦ ꯃꯊꯪ ꯃꯊꯪ ꯄꯥꯔꯛꯀꯦ ꯂꯩꯕꯥꯛ ꯍꯋꯥꯏ ꯉꯥꯎꯧꯕ ꯂꯩꯔꯦ
ꯑ
ꯑ ꯆꯅꯥ ꯂꯩ ꯏꯗꯦꯅꯦ ꯑꯗꯨꯒ ꯁꯣꯠ ꯁꯦꯠꯁꯁꯦ
ꯎꯝ
ꯑ ꯑꯗꯨꯒ ꯄ ꯃꯌꯥꯝ ꯗꯣꯞ ꯀ꯭ꯂꯂꯤꯌꯥꯌꯔ ꯍꯦꯠ ꯑꯦꯟ ꯁꯣꯜꯖꯔ ꯑꯦꯛꯁꯦꯜ ꯁꯥꯔꯐ ꯁꯝ ꯇꯩꯅꯕ ꯃꯣꯔꯣꯛ ꯑꯀꯪꯕ ꯇꯤ ꯏꯁꯄꯦꯁꯦꯜ ꯆ ꯇꯄ ꯇꯄ ꯀ ꯀꯁ ꯇꯥꯕ꯭ꯔꯣ
ꯇꯥꯏꯌꯦ ꯍꯥꯏꯔꯛꯑꯣ ꯍꯥꯏꯔꯛꯑꯣ ꯇꯥꯔꯒ ꯂꯩꯌꯦ
ꯑꯗꯨꯒ ꯑꯦꯄꯂꯤ ꯑꯦꯄꯤꯤ
ꯎꯝ
ꯎꯝ ꯎꯝ ꯀꯤꯁꯥꯟ ꯋꯥꯇꯤꯟ ꯁꯟꯐ꯭ꯂꯋꯔ ꯑ ꯑꯗꯨꯒ ꯁꯥꯜꯗꯅ ꯁꯥꯕꯣꯜꯗꯅ ꯀꯣꯂꯦꯛ ꯍꯦꯡꯅꯕꯤ ꯑꯩꯗꯒꯤ ꯇꯥꯏꯠ ꯂꯩꯔꯦ ꯀꯣꯜꯒꯦꯠ ꯂꯩꯔꯦ ꯀ ꯀꯣ ꯀ ꯄꯍꯔꯅ ꯃꯥꯩꯅꯒ ꯄꯅ ꯕ꯭ꯔꯥꯁꯇ ꯌꯨ ꯑꯦꯟꯃꯤ ꯂꯩꯔꯦ ꯑꯗꯨꯒ ꯑꯂꯨ ꯂꯩꯇꯦ ꯂꯩꯇꯦ ꯑꯗꯨꯒ ꯃꯥ ꯌꯣꯟꯗꯦ ꯖꯃꯤꯅꯣ ꯅꯃ ꯌ ꯌꯗꯦ
ꯄꯣꯌꯝꯝꯕ꯭ꯔꯣ
ꯌꯍꯂ ꯄꯣꯞꯀꯟ ꯄꯣꯞꯀꯟ ꯌꯤꯌꯣꯦ ꯑꯗꯨꯒ ꯀꯝꯐꯣꯔꯠ ꯊꯝꯃꯦꯦ ꯀꯝꯐꯣꯔꯠꯁꯨ ꯑꯌꯥꯛꯄ ꯑꯃꯨꯕ ꯃꯆꯨ ꯃꯆꯨ ꯂꯩꯌꯦꯦ ꯁꯕꯣꯜꯅꯁꯨ ꯂꯥꯛꯁ ꯂꯩꯌꯦ ꯅꯝꯕꯔ ꯋꯥꯟ ꯂꯩ
ꯍꯥꯏꯅ
ꯀꯣꯡꯀꯋꯥ ꯏꯍꯦ ꯇꯂꯥꯞ
ꯎꯝ
ꯁꯤꯀꯥ
ꯃꯤ ꯃꯤꯌꯥꯝ ꯂꯪꯦ
ꯃꯤ ꯌꯥꯝ ꯂꯥꯛꯑꯦ ꯊꯨꯝ ꯉꯥꯔꯤ
ꯎꯝ
ꯂꯣꯏ ꯂꯩ ꯂꯣꯏ ꯁꯋꯦ ꯆꯣꯀ꯭ꯂꯦꯠ ꯆꯤꯉꯝ ꯁꯟꯗ ꯐ꯭ꯔꯦꯁꯇꯗꯒꯤ ꯍꯧꯅ ꯍꯦꯄꯤ ꯗꯦꯟ ꯁꯤꯕꯤꯗ
ꯂꯩꯔꯦꯍꯦ ꯄꯨꯂꯞ ꯂꯩꯔꯅꯦ ꯑꯗꯨꯗꯤ
ꯃꯤꯀꯣ ꯆ ꯆꯥꯎꯊꯛꯅꯤꯡꯉꯥꯏ ꯆꯥꯊꯛꯅꯤꯡꯉꯥꯏ ꯍꯥꯏꯔꯗꯤ ꯕꯤꯁꯀꯤꯠ ꯇ ꯀ ꯔꯤꯖꯦꯛ ꯂꯩꯔꯦ ꯑꯗꯨꯒ ꯆꯥꯛ ꯆꯥꯅꯕ ꯄꯦꯄꯔ ꯄ꯭ꯂꯦꯠ ꯊꯥꯛꯅꯕ ꯗꯤꯁꯄꯣ
ꯎꯝ
ꯂꯣꯏ ꯂꯩꯔꯦ ꯆꯦꯡ ꯆꯤꯅꯤ ꯂꯣꯏ ꯂ ꯂꯩꯇꯕ ꯂꯩꯇ꯭ꯔꯦ ꯑꯗꯨ ꯃꯔꯛꯇ ꯀ ꯎꯝ ꯁꯨꯔꯦ ꯁꯨꯔꯦ ꯏꯁꯤꯡ ꯏꯁꯤꯡ ꯊꯛꯅꯕꯁꯨ ꯂꯨꯄꯥ ꯇꯔꯥꯒꯤ ꯂꯩꯌꯦꯦ
ꯑꯣ ꯏꯪꯍꯟꯅꯤꯡꯉꯥꯏꯁꯨ ꯊꯝꯕ꯭ꯔꯥ
ꯏꯪꯍꯟꯅꯤꯡꯉꯥꯏ ꯏꯪꯕꯁꯨ ꯂꯩꯌꯦ
ꯇꯞ꯭ꯔꯣ
ꯍꯥꯥ
ꯇꯄꯔꯣ
ꯇꯥꯏꯌꯦ ꯑꯩꯒꯤꯅꯦꯋꯥꯛ ꯅꯨꯡꯉꯥꯏꯇꯕꯔꯣ
ꯇꯥꯏꯌꯦ ꯅ
ꯑꯣ ꯑꯗꯨꯒ ꯀꯣꯂꯦꯛ ꯊꯥꯕꯅꯤꯡꯉꯥꯏ ꯀꯣꯏꯩꯅ ꯑꯃꯁꯝꯁꯨ ꯂꯩꯑꯦ ꯎꯝ ꯐꯤꯔꯣꯟ ꯌꯣꯜꯂꯦ ꯀ ꯌꯣꯜꯂꯦ ꯑꯗꯨꯒ
ꯎꯝ
ꯁꯨꯅꯦ ꯑꯗꯨꯒ ꯌꯥꯝ ꯂꯩꯗ
ꯁꯥꯕ꯭ꯔꯣ ꯅꯨꯡꯁꯥ ꯊꯣꯛꯄ꯭ꯔꯣ ꯀꯃꯥꯏꯅ ꯇꯧꯕ꯭ꯔꯣ
ꯑꯗꯨꯗꯒꯤꯁ ꯅꯨꯡꯁꯥ ꯊꯣꯛꯣꯛꯇꯦ ꯃꯝꯂꯒ ꯂꯩ
ꯎꯝ
ꯑꯃꯝ ꯑꯣꯏꯣ ꯂꯩ ꯍꯧꯖꯤꯛꯇꯤ ꯋꯦꯗꯔꯁꯨ ꯌꯥꯝ ꯅꯨꯡꯉꯥꯏꯌꯦ
ꯑꯥ
ꯌꯦꯟꯁꯤꯡꯅ ꯀꯣꯏꯕꯁꯦ ꯀꯣꯏꯕꯁꯦ ꯅꯅ
ꯑꯩꯈꯣꯏꯗꯤ ꯈꯔ ꯅꯨꯡꯁꯥ ꯈꯤꯇꯪ ꯊꯣꯛꯑꯍꯧꯔꯦ ꯑꯃꯨꯛ
ꯑ ꯁꯥꯔꯅꯦꯗꯗꯤ ꯅꯨꯡꯉꯥꯏꯈꯤꯗ ꯎꯔꯤ ꯑꯩꯈꯣꯏꯁꯨ ꯑꯁ ꯆꯝꯄꯔꯥ ꯌꯥꯝ ꯄꯥꯜꯂꯦ
ꯑꯣ ꯃꯄꯥꯟꯁꯨ ꯌꯣꯟꯝꯕ꯭ꯔꯥ
ꯑꯁ ꯌꯥꯝꯕꯅꯦ ꯃꯁꯤꯡ ꯊꯤꯕ ꯉꯝꯔꯣꯏ
ꯌꯣꯟꯕ꯭ꯔꯥ
ꯌꯣꯟꯗ꯭ꯔꯤꯗ ꯉꯃꯦ ꯆꯝꯄ꯭ꯔꯥꯗꯣ ꯅꯍꯥꯟ ꯂꯦꯟ ꯇꯥꯕ ꯃꯇꯝꯗꯣ ꯑꯗꯨꯒꯤ ꯌꯩꯔꯀꯥꯟꯗ ꯐꯖꯅ ꯌꯩꯕꯤꯗꯕꯀꯣ
ꯎꯝ
ꯌꯥꯝ ꯄꯥꯜꯂꯦ
ꯑꯣ
ꯑꯗꯨꯒ ꯆꯝꯄ꯭ꯔꯥꯁꯨ ꯀꯔꯤꯁ ꯃꯍꯤꯗꯣ ꯃꯤꯗꯤ ꯃꯍꯤꯛꯀꯨꯝꯕ ꯆꯪꯉꯦ ꯗꯅ ꯑꯃꯗꯤꯗꯤ ꯑꯗꯨꯒꯨꯝꯕ ꯇꯧꯗꯦ ꯃꯍꯤꯁꯨ ꯌꯥꯝ ꯐꯖꯩ ꯆꯄꯔ ꯀꯅꯥꯒꯨꯝꯃ ꯅ ꯊꯛꯅꯤꯡꯕ ꯃꯤ ꯂꯩꯔꯗꯤ ꯑꯗꯨꯝ ꯆꯞ ꯆꯥꯔꯅꯤ
ꯑꯣ
ꯄꯥꯝꯕꯤꯁꯨ ꯑꯅꯤ ꯑꯍꯨꯝ ꯂꯩ
ꯅꯣꯏꯗꯤ ꯃꯌꯥꯝ ꯄꯥꯝꯃꯦꯂ ꯀꯣꯝꯂꯥꯒꯨꯝꯕꯗꯤ ꯂꯩꯇꯦ
ꯑꯣ ꯀꯣꯝꯂꯥ ꯂꯩꯇꯦ
ꯑꯣ
ꯀꯣꯝꯂꯥꯗꯤ ꯂꯩꯇ꯭ꯔꯦ ꯆꯝꯄ꯭ꯔꯥꯅ ꯌꯥꯝꯃꯦ ꯏꯁꯀ꯭ꯋꯥꯁ ꯌꯥꯝꯃꯦ ꯑꯗꯨꯒ ꯍꯩꯕꯨꯗꯤ ꯌꯥꯝꯗꯦ
ꯑꯣ
ꯍꯩꯒ꯭ꯔꯨ ꯀꯔꯤ ꯀꯔꯤꯅꯣ ꯑꯗꯨꯒꯨꯝꯕꯗꯤ ꯂꯩꯇꯦ ꯎꯗꯦ ꯑꯗꯨꯒ ꯃꯔ ꯐꯣꯟꯣꯟ ꯃꯗꯤꯂ ꯊꯩꯕꯣꯡ ꯊꯩꯕꯣꯡꯁꯨ ꯂꯩꯇ ꯍꯣꯏ ꯎ ꯎꯁꯨ ꯑꯃ ꯑꯅꯤ ꯎꯑꯦ ꯍꯩꯅꯧ ꯄꯥꯝꯕꯤꯗꯤ ꯌꯥꯝ ꯂꯩ ꯍꯩꯅꯧꯕꯕꯨꯗꯤ ꯑꯃ ꯑꯅꯤ ꯑꯍꯣꯨꯝ ꯂꯩꯌꯦ
ꯎꯝ
ꯌꯨꯝꯂꯥ ꯈꯨꯗꯤꯡ ꯑꯗꯨꯝ ꯂꯩꯌꯦ ꯍꯥꯏꯅ ꯄꯥꯟꯕꯤꯕꯁꯦ ꯑꯗꯨꯒ ꯍꯩꯊꯨꯞ ꯍꯥꯏꯕꯔꯛ ꯀ꯭ꯔꯤꯔꯣ
ꯎꯝ ꯎꯝ
ꯁ ꯂꯩꯌꯦ
ꯑꯣ
ꯑꯗꯨꯒ ꯖ꯭ꯔꯥꯝ ꯖ꯭ꯔꯥꯝ ꯍꯩꯗꯣ ꯑꯗꯨꯁꯨ ꯂꯩꯌꯦ ꯑꯗꯨ
ꯃꯌꯥꯝ ꯄꯥꯝꯃꯝꯃꯤꯅꯦ ꯅꯣꯏꯔꯣꯝꯒꯩꯗꯤ
ꯌ ꯑꯗꯨꯒ
ꯃꯟ ꯆꯥꯛ ꯄꯝꯕ
ꯌꯁꯛꯄꯟꯕꯤ ꯂꯩꯌꯦ ꯌꯥꯝ ꯂꯩ ꯄꯥꯝꯕꯤꯁꯨ ꯂꯩꯌꯦ ꯌꯥꯝꯃꯦ ꯍꯥꯏꯕ ꯇꯥꯔꯦ ꯑꯗꯨꯝ ꯂꯣꯀꯦꯜꯒꯤꯗꯣ
ꯎꯝ
ꯊꯣꯠꯂꯒ ꯍꯥꯎꯁꯨ ꯍꯋꯦ
ꯏꯁꯤꯡꯒꯤ ꯌꯣꯟꯆꯥꯛ ꯍꯥꯏꯥꯏꯗꯥꯏꯅꯦ
ꯑꯥ ꯑꯗꯨꯁꯨ ꯂꯩꯌꯦꯦ
ꯎꯝ ꯑꯁꯤꯔꯣꯝꯁꯨ ꯌꯥꯝ ꯂꯩꯕꯀꯣ ꯃꯣꯏ ꯆꯥꯗꯦꯕꯀꯣ ꯑꯁꯤꯔꯣꯝꯅꯗꯤ
ꯑꯣ ꯔ ꯑꯗꯣ ꯍꯦꯛ ꯑꯣ ꯍꯦꯛ ꯂꯒ ꯆꯥꯗꯦ
ꯆꯥꯗꯦ ꯑꯗꯨꯒꯨꯝꯕꯁꯨ ꯆꯥꯗꯦ ꯂꯝꯕꯤ ꯃꯅꯥꯛꯇ ꯏꯪꯅꯤꯉꯥꯏ ꯍꯧꯕꯒ ꯆ
ꯑꯣ ꯑꯣ ꯑꯣ ꯑꯗ ꯅꯣꯏ ꯍꯦꯛꯂꯒ ꯆꯥꯕ ꯌꯥꯗꯦ
ꯍꯥꯥ
ꯍꯦꯛꯒ ꯅ ꯀꯜꯁꯗ꯭ꯔꯣ
ꯄꯥꯝꯕꯤꯗꯣ ꯌꯥꯝ ꯆꯥꯎꯋꯦ ꯑꯗꯨꯒꯤ ꯍꯦꯛꯄꯗꯤ ꯀꯩꯅꯣꯝ ꯇꯧꯋꯦꯕꯀꯣ
ꯑꯣ ꯆꯥꯅꯤꯡꯂꯝꯒꯅꯤꯅꯦ ꯑꯗꯨꯗꯤ
ꯑꯩꯈꯣꯏ ꯂꯩꯐꯝ ꯂꯥꯛꯇꯗꯤ ꯂꯩꯇꯦꯕꯀꯣ ꯂꯝꯕꯤꯗ ꯎꯕ ꯑꯩꯈꯣꯏꯅ ꯆꯠꯊꯣꯛ ꯆꯠꯁꯤꯟ ꯇꯧꯕꯗ ꯈꯔ ꯎꯕ
ꯑꯣ ꯑꯣ ꯁꯤꯁꯨ ꯌꯥꯝ ꯂꯩ ꯃꯤꯅ ꯆꯅꯥꯗꯦ ꯌꯥꯝ ꯆꯥꯗꯦ ꯃꯔꯨ ꯈꯣꯛꯇꯣꯛꯂꯒ ꯆꯥꯏ
ꯑꯣ ꯅꯣꯏ ꯅꯣꯏ ꯌꯨꯝꯗꯗꯤ ꯂꯩꯇꯦ
ꯃꯅꯤꯡꯒ ꯂꯩ ꯆꯥꯗꯗ
ꯎꯝ ꯆꯥꯎꯅ ꯍꯥꯎꯕꯅꯤꯅ ꯑꯗꯨ ꯃꯗꯨꯆꯥꯥ ꯐꯪꯗꯦ
ꯎꯥ ꯃꯔꯛ ꯃꯔꯛꯇ ꯆꯥꯅꯤꯡꯕ ꯃꯇꯝꯗ ꯆꯥꯏ
ꯑ ꯁꯤꯡꯖꯨ ꯁꯦꯝꯃꯒ ꯆꯥꯒꯗꯕꯅꯤꯅꯦ
ꯊ ꯆꯃꯦꯦ
ꯃꯤꯃꯤꯁꯨ ꯌꯣꯟꯕ꯭ꯔꯣ
ꯃꯤꯁꯨ ꯌꯥꯝ ꯃꯤꯃꯤꯅ ꯁꯤꯠꯂꯦ ꯑꯅꯤꯃꯤꯅꯦ ꯑꯗꯨꯒꯒꯥ ꯁꯤꯠꯀꯅꯤ ꯍꯣꯏ ꯑꯗꯣ ꯁꯦꯝꯃꯤꯉꯥꯏ ꯃꯤ ꯂꯩꯇꯕ ꯃꯤꯃꯤ ꯁꯤꯠꯂꯦ ꯑꯗꯨꯒ ꯃꯤꯃꯤ ꯅꯠꯇꯕ ꯃꯃꯥ ꯒꯨꯗꯜꯁ ꯊꯣꯛꯑꯦꯕꯀꯣ ꯑꯗꯨꯁꯨ ꯁꯤꯠꯅ ꯨꯗꯜ ꯁꯥꯏ
ꯀꯣꯔꯤꯌꯥꯟ ꯀꯩꯅꯣꯝꯒꯤ ꯔꯣꯝꯗꯒꯤ ꯔꯥꯃꯦꯟꯗꯅ
ꯈꯪꯗꯅꯦ ꯈꯔ ꯃꯔꯣꯛ ꯁꯥꯕꯗꯣ ꯏ ꯆꯨꯁ ꯑꯣꯏ ꯕꯣꯏ ꯈꯣꯏ ꯆꯥꯒꯟꯕꯗꯣ
ꯍꯥ
ꯕꯣꯏ ꯈꯈꯣꯏ ꯆꯥꯒꯟꯕꯗꯨ ꯕꯣꯏ ꯕꯣꯏ ꯃꯥ ꯆꯥꯒꯟꯕꯗꯨ ꯃꯣꯔꯣꯛ ꯁꯥꯔꯒ ꯃꯥꯒꯤ ꯃꯁꯂꯥꯗꯣ ꯍꯥꯏꯕꯅꯤ ꯔꯥꯛ ꯁꯥꯕꯗꯣ ꯑꯗꯨ
ꯎꯝ
ꯌꯥꯝ ꯁꯤꯠꯂꯦ ꯑꯉꯥꯡꯈꯣꯏꯗꯣ ꯌꯥꯝ ꯄꯥꯝꯃꯦ ꯑꯗꯨꯅ
ꯑꯥ
ꯎꯝ ꯃ ꯍꯥꯎ
ꯕꯣꯏꯈꯣꯏꯗꯤ ꯐꯥꯎꯅꯕ꯭ꯔꯣ
ꯣꯏꯕꯣꯏ ꯐꯥꯎꯅꯗꯦ
ꯑꯣ
ꯃꯣꯏꯁꯨ ꯃꯁꯥ ꯃꯁꯥꯒꯤ ꯊꯕꯛ ꯂꯩꯕꯅꯤꯅ ꯍꯥꯎ ꯐꯥꯎꯥꯎ ꯄꯤꯗꯦ
ꯃꯣꯏꯒꯤ ꯊꯕꯛꯇꯤ ꯀꯔꯝ ꯀꯥꯟꯗ ꯀꯧꯔꯛꯀꯦꯔ ꯑꯃꯨꯛ ꯐꯥꯎꯅꯗ꯭ꯔꯦ
ꯐꯥꯎꯗꯤ ꯐꯥꯎꯅꯗ꯭ꯔꯦ ꯑꯩꯅ ꯇꯥꯕ ꯄꯥꯎꯗꯤ ꯇꯔꯛ ꯇꯥꯡ ꯃꯉꯥꯗ ꯑꯃꯨꯛꯀ ꯀꯥꯎꯔꯛꯀꯅꯤ ꯍꯥꯏꯌꯦ ꯁꯃꯔꯥ ꯂꯔꯥ ꯈꯥꯡꯒ
ꯍꯣꯏꯗ ꯃꯣꯏ ꯀꯧꯔꯛꯀꯅꯤ ꯍꯥꯏꯔꯗꯤ ꯊꯦꯡꯅ ꯀꯧꯔꯛꯁꯨ ꯌꯥꯏꯗ ꯀꯩ ꯍꯥꯏꯅꯤ ꯊꯕꯛ ꯁꯨꯕꯗꯤ ꯋꯥꯕꯥ ꯅꯀꯣ ꯃꯣꯏ ꯍꯧꯔꯗꯤ ꯋꯥꯔꯤꯕ
ꯀꯧꯕ ꯀꯧꯔꯛꯔꯤ ꯐꯔꯦꯅꯦ ꯑꯗꯨꯅꯤꯅꯦ ꯉꯔꯁ
ꯃꯥ ꯑꯗꯨꯗ ꯆꯠꯄ ꯍꯧꯔꯗꯤ ꯎꯝ
ꯕꯤꯅꯤꯇ ꯎꯝ ꯏꯟꯅ ꯔ
ꯅꯣꯏ ꯔꯣꯝꯁꯦ ꯌꯥꯝ ꯁꯥꯗꯧ ꯃꯥꯜꯂꯦꯕꯣ
ꯁꯥꯎꯕꯗꯤ ꯁꯥꯏ ꯍ
ꯎꯝ
ꯎꯝ ꯊꯥꯕꯖꯦ ꯁꯑ
ꯅꯣꯡꯖꯨꯅꯤꯉꯥꯏꯗꯤ ꯇꯧꯔꯛꯇ꯭ꯔꯦ
ꯍꯧꯖꯤꯛ ꯅꯣꯡ ꯃꯝꯂꯒ ꯂꯩꯅꯦ
ꯑꯣ ꯅꯨꯡꯗꯥꯡ ꯆꯨꯒꯦꯔꯣ
ꯈꯪꯗꯦ ꯆꯨꯔꯛꯀꯗꯧ ꯃꯥꯜꯂꯦ
ꯑ
ꯑꯗꯨ ꯑꯗꯨꯗꯤ ꯅꯪ ꯍꯌꯦꯡꯔꯣ ꯅꯪ ꯀꯩꯅꯣꯝ ꯌꯦꯡꯕ ꯑꯃꯨꯛ ꯆꯠꯇꯣꯏꯗꯣ
ꯀꯔꯣ
ꯑꯃꯨꯛ ꯌꯦꯡꯕ ꯆꯠꯇꯣꯏꯗꯣ
ꯑꯣ ꯑꯣ ꯑꯣ ꯑꯣ
ꯍꯨꯡ ꯀꯌꯥꯗ ꯆꯀꯅꯤ
ꯉꯟꯇꯥ ꯆꯠꯁꯤꯔꯥ ꯈꯟꯕ